ꯍꯂꯣ
ꯑ ꯇꯥꯏ ꯇꯥꯏ
ꯑ ꯀꯩꯗꯧꯅꯣ
ꯑꯗꯨ ꯑꯗꯨꯝ ꯃꯤꯅꯤꯖꯕꯥꯥꯏ
ꯇꯥꯔꯕꯣ
ꯀꯩ ꯀꯩ ꯍꯣꯠꯅꯔꯤꯒꯦ ꯅꯪꯕꯣ
ꯍꯧꯖꯤꯛꯁꯦ ꯀꯔꯤꯝ ꯇꯧꯗꯦꯗ ꯊꯣꯏꯗꯣꯛꯄ ꯑꯦꯛꯖꯥꯝꯒꯤ ꯈꯔ ꯂꯥꯏꯔꯤꯛ ꯈꯔ ꯄꯥꯗꯧ ꯉꯥꯏ ꯀꯦꯗꯧꯔꯕ
ꯑꯣꯝ ꯉꯁꯤ ꯉꯁꯤꯁꯦ ꯁꯧꯒ꯭ꯔꯤꯅꯦ ꯍꯥꯏꯗꯤ ꯒꯤ ꯏꯔꯣꯟꯕꯅꯦ ꯇꯧꯔꯒ ꯈꯔ ꯐꯨꯖꯟꯈ꯭ꯔꯦ ꯑꯗꯣ ꯅꯪ ꯀꯩ ꯀꯩ ꯑꯦꯛꯖꯥꯝꯤꯄꯦꯇꯣ ꯏꯅꯣ
ꯍꯥꯏꯗꯤ ꯅꯪ ꯑꯣꯛ ꯆꯥꯏꯗꯥꯏꯅꯦ
ꯇꯥꯏ ꯇꯥꯏ ꯑꯣꯁꯨꯨ ꯑꯣ ꯑꯣꯚꯥꯏ ꯑꯣ ꯣ ꯌꯦꯗꯦ ꯍꯅꯦꯚꯥꯏ
ꯐꯔꯦꯅꯦ ꯑꯗꯨꯅ
ꯌꯦꯟꯗꯦꯟꯁꯨ ꯑꯣꯛ ꯃꯊꯜꯂꯝ ꯑꯃꯅꯤꯅꯤ ꯀꯩꯅꯣ
ꯌꯥꯝꯁꯦ ꯑꯁ ꯑꯦꯁꯤꯒꯤ ꯑꯦꯁꯤꯒꯤ ꯍꯧꯖꯤꯛꯀꯤ ꯈꯪꯗꯦ ꯀꯃꯥꯏꯅ ꯇꯧꯗꯣꯏꯅꯣ ꯒ꯭ꯌꯥꯟ ꯇꯥꯗꯦ ꯂꯥꯏꯔꯤꯛ ꯄꯕ ꯉꯝꯗꯦ
ꯅꯪꯒꯤꯗꯣ ꯅꯦꯠ ꯌꯥꯝ ꯅꯨꯡꯉꯥꯏꯇꯦ ꯅꯦꯠ ꯌꯥꯝ ꯅꯨꯡꯉꯥꯏꯇꯦꯕ ꯄꯠꯄꯠ ꯇꯠꯂꯦ꯫
ꯑꯇ ꯄꯥꯏ ꯌꯨꯀꯣ ꯑꯗꯨꯗꯤ ꯑꯩ ꯅꯦꯠ ꯑꯃꯇ ꯁꯝꯒꯦꯀꯣ
ꯁꯝꯃꯣ ꯁꯝꯃꯣ ꯌꯥꯔꯕꯣ
ꯇꯥꯏ ꯇꯥꯏ ꯑꯝꯇ ꯄꯥꯏꯌꯣ ꯑꯩꯅꯦꯠ ꯑꯝꯇ ꯁꯝꯒꯦꯕ
ꯍꯣꯏ ꯍꯣꯏ ꯍꯣꯏ ꯁꯝꯃꯣ ꯁꯝꯃꯣ
ꯑꯗꯨꯝ ꯍꯥꯏꯔꯛꯑꯣ ꯑꯗꯨꯝ ꯇꯥꯔꯕꯣ
ꯑꯣ ꯍꯣꯏ ꯇꯥꯔꯦ ꯇꯥꯔꯦ ꯑꯣ ꯅꯪ ꯀꯩꯀꯩ ꯑꯦꯛꯖꯥꯝ ꯄ꯭ꯔꯤꯄꯦꯌꯔ ꯇꯧꯔꯤꯕ
ꯑꯣ ꯑꯩ ꯅꯦꯠꯋꯥꯛꯁꯦ ꯈꯤꯇꯪ ꯅꯨꯡꯉꯥꯏꯇ ꯃꯥꯜꯂꯦ ꯑꯩ
ꯑꯃꯨꯛ ꯑꯃꯨꯛꯀꯁꯨ ꯇꯧꯔꯦ ꯑꯃꯨꯛꯀꯁꯨꯠꯠ ꯇꯠꯄꯤꯗꯣ ꯅꯣꯏ ꯋꯥꯏꯐꯥꯏ ꯐꯦꯁꯤꯂꯤꯇꯤ ꯂꯩꯇꯕ꯭ꯔꯣ
ꯇꯥꯔꯕ ꯅꯠꯇ꯭ꯔꯣ
ꯍꯣ ꯍꯣ ꯍꯧꯖꯤꯛꯇꯤ ꯇꯥꯔꯦ ꯑꯃꯨꯛ ꯑꯃꯨꯛ ꯇꯠꯄꯩ ꯋꯥꯅꯤ ꯑ ꯑꯦ ꯑ ꯍꯥꯏꯔꯣ ꯍꯥꯏꯔꯣ ꯀꯩ ꯀꯩ ꯑꯦꯛꯖꯥꯝ ꯑ ꯍꯥꯏꯔꯣ ꯍꯥꯏꯔꯣ
ꯑꯦꯁ ꯑꯦ ꯁꯤꯒꯤ ꯁꯤꯖꯦꯜꯒꯤ ꯁꯨꯝ ꯇꯧꯔꯤ ꯑꯗꯣ ꯀꯃꯥꯏꯅ ꯇꯧ ꯈꯪꯗꯦ ꯂꯥꯏꯔꯤꯛꯁꯦ ꯐꯖꯅꯗꯤ ꯄꯥꯕꯗꯤ ꯉꯝꯗ꯭ꯔꯤ ꯇꯧꯔꯤꯁꯦ
ꯑꯣ ꯑꯦꯛꯖꯥꯝ ꯗꯦꯠ ꯀꯌꯥꯅꯣ
ꯑꯦꯛꯖꯥꯝꯁꯦ ꯗꯦꯠꯃꯛꯇꯤ ꯍꯥꯏꯗ꯭ꯔꯤ ꯑꯗꯣ ꯍꯧꯖꯤꯛ ꯐꯣꯝꯗꯤ ꯊꯥꯈ꯭ꯔꯦ ꯉꯔꯥꯡ ꯂꯥꯁ ꯗꯦꯠ ꯑꯣꯏꯈ꯭ꯔꯦ ꯑꯗꯨ ꯑꯣꯏꯇꯥꯔꯒꯗꯤ ꯑꯦꯛꯖꯥꯝ ꯑꯗꯣ ꯊꯥ ꯑꯃ ꯌꯥꯝꯃꯕꯗ ꯊꯥ ꯑꯃ ꯃꯈꯥꯏ ꯁꯤ ꯏꯃꯨꯡꯗꯗꯤ ꯇꯧꯔꯛꯑꯅꯤ ꯅꯪꯗꯤ ꯀꯩ ꯀꯩ ꯀꯩ ꯍꯣꯠꯅꯔꯤꯕ
ꯑꯁ ꯈꯪꯗꯦꯗ ꯄꯨꯂꯩ ꯂꯩꯔꯤꯗꯨꯅꯦ ꯈꯔ ꯆꯥ ꯈꯔ ꯇꯨꯝ ꯈꯔ ꯊꯛ ꯁꯤ ꯃꯉꯥꯏ ꯀꯩꯅꯣ ꯍꯤꯡꯉꯤꯕ ꯄꯨꯟꯁꯤꯁꯤꯅ ꯍꯤꯡꯉꯕ
ꯋꯥꯔꯤꯔꯅꯤ ꯑꯗꯨ ꯀꯩꯀꯩ ꯄꯩꯁꯥ ꯇꯥꯟꯕ ꯌꯥꯕ ꯊꯕꯛ ꯈꯔ ꯌꯦꯡꯒꯟꯕꯗꯤ ꯐꯔꯕꯅꯦ ꯑꯩꯈꯣꯏꯁꯦ ꯆꯍꯤ ꯃꯇꯥꯡꯁꯤꯗ ꯍꯥꯏꯔꯨꯔꯗꯤ ꯅꯠꯇ꯭ꯔꯥ
ꯃꯥꯅꯦ ꯃꯥꯅꯦ ꯑꯉꯥꯡ ꯈꯔ ꯇꯨꯁꯟ ꯂꯧ ꯂꯧꯔꯤꯌꯦ
ꯑꯉꯥꯡ ꯑꯃ ꯇꯨꯏꯁꯟ ꯇꯧꯕꯗ ꯀꯌꯥ ꯃꯨꯛꯀꯂꯧꯒꯦ
ꯍꯧꯖꯤꯛꯀꯥꯟꯗꯤ ꯑꯩꯒꯤꯗꯤ ꯑꯩꯒꯤ ꯑꯣꯏꯅꯗꯤ ꯑꯉꯥꯡ ꯌꯥꯝꯗꯦꯕ ꯑꯗꯨꯗꯤ ꯕꯦꯁ ꯑꯣꯏꯅ ꯂꯧꯋꯦ ꯑꯗꯨꯅ ꯃꯣꯏ ꯕꯦꯁ ꯑꯃꯃꯝꯗ ꯂꯤꯁꯤꯡ ꯃꯉꯥ ꯑꯗꯨꯃꯥꯏꯅꯒ ꯂꯧꯋꯦ
ꯕꯦꯠꯁ ꯑꯃ ꯍꯥꯏꯁꯦ ꯅꯪ ꯀꯩ ꯁꯕꯖꯦꯛ ꯇꯥꯏꯅꯣꯠ
ꯑꯩ ꯍꯧꯖꯤꯛ ꯇꯥꯛꯄꯗ ꯑꯩꯅ ꯐꯤꯖꯤꯛꯁ ꯀꯟ ꯇꯥꯛꯏꯌꯦ ꯐꯤꯖꯤꯛꯁꯇ ꯂꯣꯏꯔꯒ ꯃꯣꯏ ꯑꯇꯣꯞꯄ ꯃꯦꯠꯁꯀꯨꯝꯕ ꯀꯩꯒꯨꯝꯕ ꯈꯔ ꯇꯥꯛꯄꯤꯌꯣ ꯈꯣꯠꯄꯤꯌꯣ ꯍꯥꯏꯔꯗꯤ ꯑꯗꯨꯃꯥꯏꯅ ꯇꯧꯔꯒ ꯃꯈꯥ ꯁꯝꯊ
ꯑꯣ ꯑꯗꯨꯗꯤ ꯅꯪ ꯕꯦꯁꯇ ꯇꯛꯑꯦ ꯍꯥꯏꯕꯅꯤꯅ ꯑꯩꯈꯣꯏꯒꯤ ꯕꯦꯁ ꯀꯌꯥꯃꯨꯛꯀꯗꯤ ꯂꯧꯒꯦ
ꯑ ꯍꯧꯖꯤꯛꯀꯤꯗꯤ ꯊꯣꯏꯗꯣꯛꯄ ꯑꯩ ꯀꯣꯂꯦꯖꯇ ꯑꯃꯨꯛ ꯀꯥꯔꯤꯗꯅ ꯍꯧꯖꯤꯛ
ꯎꯝ
ꯑꯗꯨꯗꯨꯅ ꯄꯤ ꯑꯩꯆ ꯗꯤ ꯌꯥꯝ ꯂꯧ ꯉꯝꯗ꯭ꯔꯦ ꯇꯥꯛꯄꯤꯌꯣ ꯍꯥꯏꯕꯕꯨꯗꯤ ꯃꯌꯥꯝ ꯂꯥꯛꯑꯦꯕ ꯑꯗꯣ ꯑꯩꯗꯣ ꯃꯇꯝꯗꯣ ꯀꯥꯏꯊꯣꯛꯂꯝꯝꯗꯕꯅꯤꯅ
ꯑꯗꯨ ꯍꯥꯏꯔꯒ ꯑꯩꯈꯣꯏꯒꯤ ꯑꯉꯥꯡ ꯂꯥꯏꯔꯤꯛ ꯇꯥꯛꯄꯒꯤ ꯍꯥꯏꯔꯒꯛ ꯍꯧꯖꯤꯛ ꯀꯩꯅꯣ ꯇꯧꯕ ꯁꯥꯏꯅꯤꯛꯀꯤ ꯑꯉꯥꯡ ꯑꯦꯟꯇ꯭ꯔꯥꯟꯁ ꯊꯥꯕꯒꯤ ꯑꯥ ꯑꯥꯏ ꯑꯦꯝ ꯁꯤꯒꯤ ꯑꯦꯟꯇ꯭ꯔꯥꯟꯁ ꯊꯥꯕꯦ ꯃꯌꯥꯝ ꯏꯟꯁꯇꯤꯇ꯭ꯌꯨꯁꯟ ꯃꯌꯥꯝ ꯂꯤꯡꯈꯠꯔ ꯃꯥꯜꯂꯤꯦꯅꯦ
ꯑꯥ ꯂꯤꯡꯈꯠꯂꯤ ꯂꯤꯡꯈꯠꯂꯤ ꯑꯩꯈꯣꯏ ꯁ꯭ꯋꯥꯏꯗꯒꯤꯁꯨ ꯏꯌꯥꯝꯕ ꯑꯃ ꯂꯩꯌꯦ
ꯎꯝ
ꯃꯥꯁꯦ ꯐꯖꯅ ꯌꯥꯝꯃꯦ ꯃꯥꯏꯗꯨꯗꯤ ꯑꯉꯥꯡ ꯆꯍꯨꯝ ꯆꯥꯝꯃꯔꯤ ꯑꯗꯨꯃꯥꯏꯅ ꯑꯣꯏꯌꯦꯦ ꯃꯥꯏꯗ ꯌꯥꯝ ꯅꯨꯡꯉꯥꯏ ꯑꯗꯨ ꯃꯥꯗꯣ ꯑꯗꯨꯝ ꯊꯥ ꯊꯥꯗ ꯏꯟꯀꯝ ꯌꯥꯝ ꯐꯖꯅ ꯂꯥꯛꯑꯦꯕ ꯍꯣꯁꯇꯦꯜ ꯐꯦꯁꯤꯂꯤꯇꯤꯁꯨ ꯃꯥ ꯃꯁꯥꯅ ꯑꯗꯨꯝ ꯄꯤꯕ ꯃꯥꯇꯕꯤꯗ ꯑꯗꯩ ꯐꯥꯔꯝ ꯐꯥꯝ ꯐꯥꯔꯝꯗ ꯆꯥꯎꯅ ꯇꯧꯋꯦꯕ ꯃꯁꯥꯒꯤ ꯑ ꯐꯥꯝꯗꯨꯗꯒꯤ ꯑꯗꯨꯝ ꯃꯥꯒꯤ ꯑꯉꯥꯡꯈꯩꯒꯤ ꯆꯥꯅ ꯊꯛꯅꯕ ꯍꯥꯏꯗꯤ ꯅꯨꯡꯇꯤꯒꯤ ꯍꯥꯏꯗꯤ ꯃꯣꯏ ꯃꯔꯛ ꯃꯔꯛꯇ ꯑꯗꯨꯝ ꯌꯦꯟ ꯊꯣꯡꯕ ꯀꯩꯒꯨꯝꯕ ꯄꯤꯖꯩꯗꯅ ꯍꯥꯞ ꯇꯥꯈꯕꯤꯒꯦ
ꯃꯥꯅꯦ ꯍꯧꯖꯤꯛꯁꯤꯗꯤ ꯂꯥꯏꯔꯤꯛꯀꯤ ꯃꯇꯝꯅꯤꯅꯣꯕꯀꯣ ꯑꯉꯥꯡ ꯅꯨꯨꯕꯤꯌꯨ ꯑꯗꯨ ꯑꯣꯏꯔꯁꯨ ꯍꯧꯖꯤꯛꯇꯤ ꯂꯥꯏꯔꯤꯛ ꯃꯃꯥ ꯃꯄꯥꯁꯤꯦ ꯂꯥꯏꯔꯤꯛꯀꯤꯅꯤ ꯍꯥꯏꯔꯗꯤ ꯑꯗꯨꯝ ꯄꯩꯁꯥꯁꯦ ꯊꯤꯡꯇꯣꯛꯄꯕ ꯑꯃꯨꯗꯦꯗꯅ ꯑꯗꯨꯅ ꯑꯗꯨꯒꯨꯝꯕ ꯑꯃ ꯑꯗꯨ ꯇ ꯑꯣꯖꯥ ꯑꯣꯏꯕ ꯈꯣꯠꯄꯁꯨ ꯑꯗꯨꯝ ꯀꯥꯟꯅꯕ ꯃꯥꯜꯂꯦ ꯑꯩꯅ ꯈꯪꯔꯒ ꯃꯤꯗꯁꯨ ꯑꯗꯨꯝ ꯍꯥꯏꯗꯤ ꯑꯗꯨꯒꯤꯗꯣ ꯑꯣꯖꯥ ꯑꯣꯏꯣꯏ ꯄꯄꯄ ꯂꯩꯀꯣ ꯃꯣꯏꯁꯦ ꯊꯝ ꯑꯗꯨꯝ ꯂꯤꯁꯤꯡ ꯀꯨꯟꯒꯤ ꯃꯊꯛꯇꯗꯤ ꯑꯗꯨꯝ ꯁꯥ ꯃꯥꯜꯂꯦꯕ
ꯑ ꯑ ꯁꯥꯔꯝꯒꯅꯤꯌꯦ ꯍꯥꯏꯗꯤ ꯑ ꯍꯥꯏꯔꯣ
ꯇꯥꯛꯄꯁꯤꯁꯨ ꯑꯃꯣ ꯃꯣꯏꯁꯦ ꯑꯗꯨꯝ ꯍꯥꯏꯗꯤ ꯅꯨꯃꯤꯠꯇꯨꯃ ꯑꯗꯨꯝ ꯇꯥꯛꯀꯗꯧ ꯅꯠꯇꯦꯕꯀꯣ ꯃꯣꯏꯒꯤ ꯅꯣꯡꯃꯗ ꯗ ꯀ꯭ꯂꯥꯁ ꯑꯃ ꯑꯅꯤꯒꯨꯝꯕ ꯂꯧꯔꯝꯕ ꯃꯗꯪ ꯑꯗꯨ ꯇꯧꯔꯒ ꯑꯗꯨꯝ ꯌꯨꯝꯗ ꯍꯜꯂꯛꯄ ꯑꯗꯨꯃꯥꯏ ꯇꯧꯔꯒ ꯑꯗꯨꯝ ꯄꯩꯁꯥ ꯇꯥꯟꯕꯗꯤ ꯁꯤ ꯅꯨꯡꯉꯥꯏꯕ ꯊꯕꯛ ꯑꯃꯅꯤ ꯃꯈꯜ ꯑꯃꯅꯤ ꯁꯤꯁꯨ
ꯃꯥꯅꯦ ꯃꯥꯅꯦ ꯑꯗꯨꯁꯨ ꯌꯥ ꯍꯥꯏꯗꯤ ꯄꯣꯠꯇꯣ ꯍꯥꯏꯗꯤ ꯀꯩꯅꯣꯅꯤꯗꯅ ꯑ ꯑꯉꯥꯡ ꯒꯩꯗꯖꯨ ꯖꯨ ꯃꯍꯩ ꯄꯤꯕꯤꯕ ꯏꯁꯥꯗꯁꯨ ꯑꯗꯨꯝ ꯍꯥꯏꯗꯤ ꯑꯗꯨꯏ ꯄꯣꯠꯇꯣ ꯑꯗꯨꯝ ꯍꯥꯏꯗꯤ ꯃꯣꯏ ꯍꯥꯏꯗꯤ ꯑꯦꯟꯇ꯭ꯔꯥꯟꯁꯅꯕꯣꯗꯤꯌꯥ ꯑꯩ ꯁꯥꯏꯅꯤꯛꯀꯤ ꯑꯦꯟꯇ꯭ꯔꯥꯟꯁ ꯍꯥꯏꯁꯨꯣ ꯑꯗꯨꯝ ꯕꯦꯁꯤꯛꯄꯨꯗꯤ ꯑꯣꯏꯖꯔ ꯇꯥꯔꯒꯁꯨ ꯀꯝꯄꯤꯇꯤꯇꯤꯞ ꯑꯦꯛꯖꯥꯝꯒꯤꯗꯤ ꯑꯗꯨꯝ ꯀꯥꯟꯅꯩꯗꯅ
ꯃꯥꯅꯦ ꯃꯥꯅꯦ
ꯇꯥꯏꯝ ꯑꯦꯟ ꯗꯤꯁꯇꯦꯟꯁ ꯑꯗꯒꯤ ꯃꯣꯏꯗꯤ ꯌꯥꯝ ꯑꯉꯥꯡ ꯑꯣꯏꯔꯤꯀꯥꯟꯗꯩ ꯑꯗꯨꯝ ꯑꯩꯈꯣꯏꯒꯤ ꯑꯩꯈꯣꯏꯒꯤ ꯑꯦꯁ ꯑꯦꯁ ꯕꯤꯗꯒ ꯌꯥꯎꯕ ꯑꯣ ꯑꯥꯏ ꯑꯥꯔ ꯀꯥꯏꯅ ꯌꯥꯎꯕꯗꯣ ꯑꯗꯨ ꯑꯗꯨꯒ ꯑꯗꯨꯝ ꯉꯟꯅ ꯑꯗꯨꯝ ꯇꯄꯤꯤꯕꯅꯦꯦ
ꯃꯥꯅꯦ ꯃꯥꯅꯦ ꯃꯔꯛ ꯑꯃ ꯑꯩꯈꯣꯏꯅ ꯀ꯭ꯔꯤꯇꯤꯞ ꯁꯥꯔꯀꯜꯗ ꯆꯠꯂꯨꯕꯗꯣ
ꯑ ꯑꯥ ꯑ ꯑꯥ
ꯑ ꯑ ꯍꯥꯏꯔꯒ ꯂꯩ ꯌꯦꯗ ꯃꯌꯥꯝ ꯃꯥꯡꯒ
ꯆꯥꯏ ꯀꯩꯅꯣꯅ ꯑꯥ ꯑꯃ ꯌꯥꯎꯕꯗꯣ ꯑ ꯐꯨꯔꯤꯠ ꯑꯉꯥꯡ ꯑꯉꯥꯡꯕꯗꯤ ꯄꯣ ꯑꯣꯖꯥ ꯑꯃ ꯌꯥꯎꯈꯤꯗ ꯃ ꯃ ꯉꯥꯡꯉꯣꯒ ꯍꯥꯏꯔꯒ ꯑꯁ ꯃꯊꯥꯇ ꯁꯥꯟꯅꯔꯤꯗꯨꯗꯤ ꯍꯒꯗꯤ ꯀꯥꯏ ꯑꯥ ꯀꯩꯒꯤ ꯁꯣꯕꯔꯅꯈꯥꯒꯤ ꯋꯥꯔꯤ ꯂꯤꯁꯟꯕꯅꯦꯌꯥꯝ ꯑꯩꯒ
ꯑꯍꯥꯍꯥ ꯑꯗꯨꯗꯤ ꯍꯥꯟꯅꯗꯒꯤ ꯂꯩꯔꯛꯄ ꯄꯨꯡꯒꯥ ꯋꯥꯔꯤꯒꯤꯅꯤ ꯑꯗꯨ
ꯑꯗ ꯁꯨꯕꯔꯅꯈꯥꯏ ꯋꯥꯔꯤꯅꯦ ꯍꯥꯏꯕ ꯑꯩꯅ ꯂꯤꯁꯜꯂꯤꯗꯣ ꯁꯥꯊꯤꯔꯦꯍꯦ ꯁꯃꯅ ꯈꯥꯎ ꯋꯥꯔꯤ ꯋꯥꯔꯤ ꯁꯨꯒ ꯁꯨꯕꯔ ꯅꯈꯥ ꯋꯥꯔꯤꯗꯤꯁꯜꯂ ꯭ꯔꯕ ꯑꯗꯨꯗꯤ ꯅꯪꯒꯤ ꯐꯣꯛ ꯀꯔꯅꯦ ꯍꯥꯏꯖꯤꯜꯂꯛꯑꯦꯕ ꯑꯩꯉꯣꯟꯗ
ꯑꯗꯨ ꯅꯣꯡ ꯆꯤꯡꯒꯤ ꯐꯤꯕꯝꯗꯤ ꯀꯃꯥꯏ ꯀꯃꯥꯏ ꯇꯧꯔꯤꯒꯦ
ꯊꯣꯡꯖꯦ ꯈꯪꯗꯦꯗ ꯇꯧꯔꯤꯁꯦ ꯍꯥꯏꯕꯗꯤ ꯎꯒꯥ ꯀꯩꯁꯦ ꯂꯣꯏ ꯀꯛꯊꯠꯈ꯭ꯔꯕꯅꯤꯅꯅꯦ ꯍꯧꯖꯤꯛ ꯀꯥꯟꯖꯦ ꯍꯥꯏꯗꯤ ꯊꯥꯏꯅꯉꯩꯒꯤ ꯑꯩꯈꯣꯏꯒꯤ ꯃꯇꯝ ꯂꯩꯕꯗꯣ ꯅꯣꯡꯁꯤ ꯃꯇꯝ ꯇꯥꯒꯗꯅꯤ ꯀꯥꯏꯅꯒ ꯂꯩꯕꯗꯣ ꯑꯗꯨꯒꯗꯣ ꯑꯝ ꯂꯩꯇꯔ꯭ꯦꯗ ꯍꯧꯖꯤꯛ ꯀꯥꯟ ꯍꯥꯏꯗꯤ ꯎ ꯋꯥꯗꯨꯒ ꯀꯛ ꯊꯠꯈ꯭ꯔꯃꯤꯅ ꯁꯥꯔꯦ ꯁꯥꯔꯕꯅꯤꯅ ꯀꯩꯅꯣ ꯇꯧꯔꯦ ꯅꯣꯡ ꯇꯥꯕꯗꯣ ꯍꯥꯏꯗꯤ ꯃꯇꯝ ꯂꯦꯞꯄ ꯉꯝꯗꯦꯕ
ꯑꯥ ꯍꯧꯖꯤꯛ ꯍꯧꯖꯤꯛꯀꯤ ꯑꯣꯏꯅꯗꯤ ꯅꯣꯡ ꯇꯥꯕ꯭ꯔꯣ ꯀꯃꯥꯏꯅ ꯇꯧꯒꯦ
ꯑꯥ ꯉꯁꯤꯗꯤ ꯈꯔ ꯇꯥꯏ ꯑꯗꯨꯗꯨꯒ ꯍꯣꯏ ꯉꯁꯤꯗꯤ ꯈꯔ ꯇꯥꯏ ꯉꯔꯥꯡꯗꯨ ꯃꯔꯤ ꯈꯔ ꯈꯦꯑꯝꯃꯦ ꯑꯗꯨꯗꯨꯒ ꯅꯨꯡꯁꯥꯥꯁ ꯇꯤꯀꯠꯇꯅ ꯁꯥꯒꯠꯂꯛꯄꯅꯤ ꯑ ꯈꯣꯡꯒ꯭ꯔꯥꯎ ꯐꯨꯔꯤꯠ ꯁꯦꯠꯄ ꯂꯤꯠꯄ ꯆꯥꯕꯗꯁꯨ ꯑꯩꯈꯣꯏꯒꯤ ꯀꯩꯗꯧꯒꯦ ꯍꯥꯏ ꯀꯥꯟꯁꯤꯗ ꯇꯝ ꯉꯝꯗ꯭ꯔꯦꯕ ꯍꯥꯏꯗꯤ ꯅꯣꯡ ꯃꯪꯉꯦꯅ ꯖꯔꯁꯤ ꯂꯤꯠꯂ ꯆꯠꯂꯨꯔꯅꯤ ꯑꯗꯨꯗꯣ ꯉꯍꯥꯛꯇꯪ ꯉꯥꯏ ꯅꯨꯡꯁꯥꯗ ꯇꯤꯀꯠꯇꯅ ꯁꯥꯒꯠꯂꯛꯀꯗꯧꯅꯦꯕ
ꯃꯥꯅꯤ ꯃꯥꯅꯤ ꯍꯧꯖꯤꯛꯁꯦ ꯑꯩꯈꯣꯏꯒꯤ ꯐꯠ ꯕꯣꯜꯁꯨ ꯌꯥꯝ ꯀꯟꯅ ꯇꯧꯔꯤꯀꯣ ꯍꯥꯏꯗꯤ ꯋꯥꯔꯜ ꯀꯞ ꯀꯟꯅ ꯇꯧꯔꯤ ꯑꯩꯈꯣꯏ ꯁꯣꯝꯅ ꯑꯄꯥꯝꯕ ꯐꯨꯠꯕꯣꯜ ꯇꯤꯝꯒꯗꯤ ꯂꯩꯕ꯭ꯔꯥ ꯀꯔꯝꯍꯥꯏꯅ ꯇꯧꯋꯤ
ꯑꯩ ꯑꯩꯗꯤ ꯃꯦꯁꯤ ꯁꯞꯄꯣꯔꯠꯅꯤ ꯀꯩꯅꯣ
ꯑꯗꯨꯗꯤ ꯃꯦꯁꯤ ꯁꯞꯄꯣꯔꯠ ꯇꯧꯕꯅꯤꯅ ꯉꯔꯥꯡꯒꯤ ꯃꯦꯁꯤꯒꯤ ꯕꯣꯜꯗꯣ ꯌꯦꯡꯕꯤꯔꯝꯅꯤꯀꯣ
ꯌꯦꯡꯉꯦ ꯌꯦꯡꯉꯦ
ꯎꯝ ꯃꯁꯤꯗꯤ ꯔꯣꯅꯥꯜꯗꯣꯒꯤ ꯁꯨ ꯂꯩꯔꯝꯅꯤ ꯂꯩꯕ
ꯂꯩ ꯂꯩꯌꯦ ꯂꯩꯌꯦ ꯇꯔꯥ ꯇꯔꯥ ꯃꯈꯥꯏꯗꯅꯦ ꯌꯦꯡꯗꯣꯏꯅꯦ ꯌꯦꯡꯗꯣꯏꯅꯦ
ꯑꯣ ꯉꯔꯥꯡꯒꯤ ꯕꯣꯜꯁꯨ ꯑꯗꯨꯝ ꯐꯖꯩ ꯃꯦꯁꯤꯗꯣ ꯉꯔꯥꯡ ꯄꯦꯅꯥꯜꯇꯤ ꯑꯃꯗꯤ ꯅꯥꯟꯊꯣꯛ ꯈ꯭ꯔꯦ ꯑꯗꯨ ꯑꯣꯏ ꯇꯥꯔꯒꯁꯨ ꯃꯥꯅ ꯀꯣꯟꯅ ꯒꯣꯜ ꯑꯅꯤ ꯆꯠꯂꯛꯏꯗꯅ
ꯎꯝ ꯃꯥꯅꯦ ꯃꯥꯗꯣ ꯑꯗꯨꯒꯤ ꯄꯦꯅꯥꯜꯇꯤꯗꯣ ꯅꯥꯟꯊꯣꯛꯑꯝꯗ ꯇꯥꯔꯒꯗꯤ ꯍꯦꯇ꯭ꯔꯤꯛꯅꯦꯕ ꯑꯃꯨꯛꯀꯥꯁꯨ
ꯃꯥꯅꯦ ꯃꯃꯥꯡꯒꯤ ꯃꯦꯠꯁꯇꯁꯨ ꯃꯥ ꯍꯦꯛ ꯇꯔꯤꯛꯅꯦꯕ ꯆꯥꯂꯤꯜꯁꯦ
ꯑꯥ ꯑꯗꯨꯅꯦ ꯍꯟꯗꯛ ꯑꯥ ꯑꯥ ꯄꯨꯔ ꯔꯦꯀꯣꯔꯠ ꯍꯥꯏꯕ ꯑꯗꯨ ꯂꯩꯔꯗꯤ
ꯏꯟꯗꯤꯌꯥꯅ ꯍꯣꯏ ꯑꯩꯈꯣꯏꯒꯤ ꯋꯥꯔꯜ ꯀꯞꯁꯤꯗ ꯑꯩꯈꯣꯏꯒꯤ ꯂꯝ ꯃꯌꯥꯝ ꯗꯤ ꯑꯩꯈꯣꯏ ꯌꯥꯎꯕ ꯐꯪꯉꯦꯕꯀꯣ ꯑꯩꯈꯣꯏꯒꯤ ꯃꯔꯨꯏ ꯑꯣꯏꯅ ꯑꯩꯈꯣꯏꯅ ꯂꯩꯔꯤꯕ ꯏꯟꯗꯤꯌꯥꯖꯦ ꯁꯤꯗꯥ ꯑꯩꯈꯣꯏꯒꯤ ꯕꯣꯜꯁꯦ ꯌꯥꯎꯕ ꯐꯪꯗ꯭ꯔꯤꯁꯦ ꯑꯩꯈꯣꯏꯒꯤ ꯕꯣꯜꯒꯤ ꯐꯦꯁꯤꯂꯤꯇꯤꯁꯤ ꯋꯥꯠꯄꯒꯤꯅꯦ ꯍꯥꯏꯗꯣꯏꯔꯥ ꯅꯠꯇ꯭ꯔꯒꯅ ꯀꯔꯤ ꯃꯔꯝꯒꯤ ꯑꯣꯏꯕ ꯄꯁꯤ ꯄꯆꯥ
ꯑꯁ ꯀꯩꯅꯣꯅꯤꯗ ꯑꯩꯈꯣꯏꯒꯤ ꯂꯩꯔꯤꯕꯈꯩꯁꯤꯗꯤ ꯏꯟꯗꯤꯌꯥ ꯃꯆꯥꯁꯤꯗꯤ ꯃꯦꯟꯂꯤ ꯑꯩꯈꯣꯏꯒꯤ ꯅꯣꯔꯠ ꯁꯥꯎꯠ ꯂꯣꯝꯁꯤꯅꯤꯗꯅ ꯍꯥꯏꯗꯤ ꯐꯨꯠꯕꯣꯜꯒ ꯄꯥꯝꯃꯤꯁꯤꯗꯤ ꯑꯩꯈꯣꯏ ꯁꯣꯝ ꯅꯥꯀꯟꯒꯤ ꯑ ꯃꯅꯤꯄꯨꯔꯒꯨꯝꯕ ꯅꯥꯒ ꯒꯥꯂꯦꯟꯒꯨꯝꯕ ꯁ
ꯍꯣꯏ ꯃꯔꯨ ꯑꯣꯏꯅ ꯅꯣꯔꯠ ꯏꯁ ꯍꯥꯏꯇꯥꯔꯦꯅꯀꯣ
ꯑꯗꯨꯗꯨꯅ ꯐꯨꯠꯕꯣꯜ ꯑꯩꯈꯣꯏꯁꯨ ꯄꯩꯁꯥ ꯊꯥ ꯍꯥꯏꯗꯤ ꯄ꯭ꯂꯦꯌꯔ ꯁꯦꯝꯒꯠꯄ ꯍꯥꯏꯁꯦ ꯏꯟꯐ꯭ꯔꯥ ꯏꯁꯇ꯭ꯔꯛꯆꯔ ꯑꯗꯩ ꯃꯥꯒꯤ ꯄꯤꯔꯤꯕ ꯐꯦꯁꯤꯂꯤꯇꯤ ꯑꯗꯨ ꯃꯌꯥꯝꯗꯨꯗꯒꯤ ꯐꯒꯠꯂꯛꯀꯗꯣꯏꯅꯦꯕ ꯄ꯭ꯂꯦꯌꯔ ꯄ꯭ꯂꯦꯌꯔ ꯍꯥꯏꯖꯦ ꯑꯗꯨꯗꯨꯅ ꯑꯩꯈꯣꯏꯗꯤ ꯀ꯭ꯔꯤꯛꯀꯦꯠꯇ ꯂꯣꯏ ꯊꯥꯗ ꯂꯩꯔꯦ ꯄꯩꯁꯥꯈꯩꯗꯤ ꯑꯗꯨꯗꯨꯅ ꯑꯗꯨꯝꯕ ꯐꯦꯁꯤꯂꯤꯇꯤꯗꯨꯣ ꯋꯥꯠꯂꯛꯄꯗꯒꯤꯗꯤ ꯑꯗꯨꯝ ꯀꯩꯅꯣꯗꯣ ꯇꯧꯔꯛꯄꯅꯦꯕ ꯑꯗꯤ ꯀꯅꯥ
ꯏꯁꯥꯃꯛꯁꯨ ꯍꯥꯏꯗꯤ ꯁꯣꯝ ꯁꯤꯁꯨ ꯕꯣꯜ ꯌꯥꯝꯅ ꯍꯩꯕ ꯃꯤꯁꯛ ꯑꯃ ꯑꯣꯏꯔꯝꯒꯗꯧ ꯃꯥꯜꯂꯤ ꯃꯃꯥꯡꯗ ꯇꯥꯏꯊꯣꯠꯇ ꯑꯩꯈꯣꯏꯒꯤ ꯕꯣꯜꯗ ꯅꯦꯠꯂꯒ ꯇꯨꯒꯦ ꯍꯥꯏꯕ ꯄꯥꯎ ꯑꯃꯗꯤ ꯇꯥꯕ ꯍꯥꯏꯇꯥꯔꯦ
ꯑꯁ ꯇꯨꯕ ꯅꯠꯇꯦꯌꯦ ꯒꯣꯜ ꯆꯟꯕꯅꯤꯅꯦꯍꯦ ꯍꯥꯏꯗꯤ ꯁꯣꯏꯗꯅ ꯍꯥꯏꯗꯤ ꯀꯩꯅꯣ ꯇꯧꯔꯒ ꯑꯩꯈꯣꯏꯒꯤ ꯑꯣꯏꯅꯥꯔꯣꯝꯅ ꯀꯥꯎꯒꯦ ꯇꯧꯕ ꯀꯥꯎꯒꯦ ꯇꯧꯕꯗꯨꯗ ꯈꯤꯇꯪ ꯄꯟꯈꯤꯕ ꯍꯥꯏꯇꯥꯔꯦꯅꯦ ꯄꯟ ꯒꯣꯜ ꯑꯣꯏꯅ ꯆꯪꯈꯤꯕꯅꯦꯅꯦ ꯃꯌꯥꯝꯗꯨꯅ ꯍꯦꯛꯇ ꯋꯥꯅ ꯍꯦꯛꯇ ꯑꯗꯨꯗꯩꯗꯤ ꯑꯩ ꯃꯤꯡꯗ ꯁꯦꯒ ꯀꯥꯏ ꯆꯠꯄꯅꯤꯅ
ꯑꯣ ꯐꯔꯦꯅꯦ ꯍꯧꯖꯤꯛꯁꯨ ꯅꯣꯡꯁꯤ ꯑꯗꯨ ꯍꯥꯏꯔꯒ ꯑꯩꯈꯣꯏꯒꯤ ꯂꯥꯏ ꯍꯔꯥꯎꯁꯦ ꯍꯧꯖꯤꯛ ꯌꯥꯝꯅ ꯑꯩꯈꯣꯏꯒꯤ ꯃꯅꯤꯄꯨꯔ ꯃꯐꯝ ꯖꯒꯥ ꯑꯅꯝꯕꯗ ꯍꯥꯏꯇꯥꯔꯦꯅꯦꯀꯣ ꯌꯥꯝ ꯀꯟꯅ ꯍꯧꯖꯤꯛ ꯂꯥꯏ ꯍꯔꯥꯎꯕꯗ ꯒꯤ ꯀꯨꯝꯍꯩ ꯑꯁꯤ ꯄꯥꯡꯊꯣꯛꯏ ꯁꯣꯝꯒꯤ ꯃꯥꯏꯀꯩꯔꯣꯝꯗꯗꯤ ꯂꯥꯏ ꯍꯔꯥꯎꯕꯁꯤ ꯄꯥꯡꯊꯣꯛꯄ꯭ꯔꯥ ꯀꯔꯝꯍꯥꯏ ꯇꯧꯋꯤ
ꯂꯥꯏ ꯍꯔꯥꯎꯕꯁꯦ ꯍꯟꯇꯛꯀꯤ ꯏꯔꯥꯡ ꯈꯔ ꯇꯧꯒꯤꯗꯅ ꯑꯗꯣꯏꯗꯤ ꯏꯔꯥꯡ ꯇꯧꯔꯤ ꯀꯥꯟ ꯆꯍꯤ ꯑꯃ ꯑꯅꯤ ꯑꯍꯨꯝꯁꯤꯗꯤ ꯄꯥꯛꯇꯤ ꯎꯔꯝꯗ꯭ꯔꯕꯅꯦ ꯑꯗꯣ ꯍꯟꯗꯛꯁꯦ ꯀꯔꯤ ꯍꯥꯏꯗꯣꯏꯅꯣ ꯍꯥꯏꯗꯤ ꯁꯔꯀꯥꯔ ꯑꯅꯧꯕ ꯂꯥꯛꯄꯩꯔ ꯅꯠꯇ꯭ꯔꯒꯅ ꯏꯔꯥꯡ ꯂꯣꯏꯔꯦꯅ ꯈꯟꯅꯔꯤꯕ꯭ꯔ ꯑꯩꯈꯣꯏꯒꯤ ꯂꯥꯏ ꯍꯔꯥꯎꯕꯁꯦ ꯌꯥꯝ ꯎꯔꯦ ꯂꯝ ꯂꯝꯒꯤ ꯍꯥꯏ ꯇꯔꯦ ꯉꯁꯤ ꯉꯔꯥꯡꯗꯁꯨ ꯑꯩ ꯑꯅꯤ ꯑꯍꯨꯝ ꯈꯦꯡꯅꯔꯛꯑꯦ ꯑ ꯂꯥꯏ ꯂꯧꯈꯠ ꯄꯥ ꯗꯨꯗꯤ ꯂꯥꯏ ꯍꯔꯧ ꯂꯩꯍꯧꯕ ꯑꯗꯨꯝ ꯃꯌꯥꯝ ꯁꯦꯟꯅꯔꯛꯑꯦ ꯑꯗꯣ ꯈꯪꯗꯦꯅꯦ ꯑꯩꯗꯤ ꯃꯤꯈꯩꯁꯦ ꯀꯃꯥꯏꯅ ꯇꯧꯕꯅꯣ ꯍꯣꯏ ꯇꯧꯗꯕꯕꯨꯗꯤ ꯌꯥꯝ ꯅꯠꯇꯦ ꯍꯥꯏꯗꯤ ꯑꯩꯈꯣꯏꯒꯤꯁꯨ ꯀꯜꯆꯔ ꯏꯅꯥꯠ ꯌꯣꯛꯈꯠꯂꯤꯅꯤꯗꯅ
ꯃꯥꯅꯦ ꯃꯥꯅꯦ ꯃꯁꯤꯁꯨ ꯑꯩꯈꯣꯏꯒꯤ ꯁꯛꯇꯥꯛ ꯆꯦꯒꯨꯝꯕ ꯑꯃꯅꯦꯕ ꯊꯥꯏꯅ ꯍꯥꯛꯇꯛꯇꯒꯤ ꯂꯥꯏ ꯍꯔꯥꯎꯕ ꯆꯠꯅꯔ ꯂꯥꯛꯑꯝꯅꯤꯅꯀꯣ ꯐꯔꯦ ꯑꯗꯨꯗꯤ ꯉꯁꯤꯒꯤꯗꯤ ꯁ꯭ꯋꯥꯏꯗ ꯊꯝꯅꯕ ꯇꯧꯔꯒꯦꯀꯣ ꯎꯝ ꯐꯔꯦ ꯐꯔꯦ